ꯑꯣꯐ
ꯎꯝ ꯇꯥꯔꯦ ꯇꯥꯔꯦ ꯎꯝ ꯀꯩꯅꯣ ꯇꯧꯔ ꯍꯨ ꯅꯨꯡꯉꯥꯏꯇꯕ ꯄꯥꯈꯣꯟ ꯌꯥꯝ ꯁꯤꯅꯤꯡ ꯃꯥꯜꯂꯦ
ꯑꯥ
ꯇꯟ ꯀꯌꯥꯝ ꯍꯧꯔꯤꯅꯣ
ꯌꯥꯝꯃꯦ ꯍꯣꯇꯦꯜ ꯐꯝꯕꯒꯤ ꯑꯗꯨꯃꯥꯏꯅ ꯌꯥꯝꯃꯦ
ꯑ ꯏꯕꯦꯇꯣꯟ ꯑꯗ ꯂꯥꯛꯑ ꯆꯥꯗꯣꯏꯔꯣ ꯍꯥꯏꯁꯦ
ꯃꯥꯒꯤ ꯍꯣꯇꯦꯜꯗ ꯄꯨꯊꯣꯛꯑ ꯆꯥ ꯃꯥꯒꯤ ꯗꯨꯀꯥꯟꯗ ꯄꯨꯊꯣꯛꯑ ꯆꯥꯒꯗꯕ ꯑꯣꯏꯔꯝꯒꯅꯤ
ꯑꯣ
ꯃꯥꯅꯕꯨ ꯑꯗꯥꯏ ꯂꯥꯛꯅꯤꯡꯉꯦ ꯅꯍꯥꯟ ꯏꯕꯦꯝꯃ ꯁꯪꯒꯥꯕ ꯅꯨꯃꯤꯠꯀꯤ ꯑꯩꯅ ꯁꯪꯗꯦ ꯑꯉꯥꯡ ꯕꯦꯝꯆꯥꯁꯨ ꯃꯣꯏ ꯑꯣꯖꯥ ꯂꯥꯛꯇꯅ ꯄꯨꯔ ꯆꯠꯈ꯭ꯔꯕ ꯑꯕꯦꯝꯃꯁꯨꯨ ꯌꯥꯏꯔꯤꯄꯣꯛꯄꯤ ꯆꯠꯊꯣꯛꯈ꯭ꯔꯕ ꯁꯪꯒꯥꯕ ꯅꯨꯃꯤꯠꯀꯤꯗꯣ ꯀꯩꯅꯣ ꯇꯧꯅꯤꯅ ꯑꯉꯥꯡ ꯊꯤꯟꯅꯤꯅ ꯌꯥꯏꯄꯣꯛꯄꯤ ꯈꯔ ꯍꯥꯄꯛꯈꯣ ꯌꯥꯏꯒꯤꯔꯣꯏ ꯑꯗꯨꯒꯗꯤ ꯑꯩꯅꯗꯤ ꯏꯆꯝ ꯆꯝꯅ ꯃꯥ ꯑꯗꯒꯤ ꯂꯨꯈꯣꯏꯕꯤꯗꯨꯁꯨ ꯂꯩꯔꯝꯕꯅꯤ ꯂꯩꯇ꯭ꯔꯦ ꯀꯅꯥꯝ ꯂꯩꯇ꯭ꯔꯦ ꯅꯪ ꯀꯅꯥꯅꯣꯝ ꯊꯥꯒꯦ ꯊꯥꯔꯛꯑꯣ ꯅꯠꯇ꯭ꯔꯒ ꯀꯅꯥꯅꯣꯝꯃ ꯍꯔꯤꯗꯥꯁꯔ ꯀꯩꯅꯣ ꯈꯣꯝꯍꯜꯂꯕ ꯁꯤꯗ ꯆꯥꯒꯦ ꯆꯥꯎ ꯂꯥꯛꯑꯣ ꯍꯥꯏꯕ
ꯎꯝ
ꯀꯣꯏꯅꯗꯕꯤ ꯍꯥꯏꯕ ꯑꯩꯅ ꯑꯗꯨ ꯃꯥꯗꯤ ꯁꯥꯎꯅꯤꯡꯉꯨꯔ ꯃꯥꯜꯂꯦ
ꯎꯝ
ꯀꯣꯏꯅꯗꯕꯒꯤ ꯑꯩꯅ ꯄꯨꯊꯣ ꯍꯥꯏꯒ ꯆꯥꯎ ꯂꯥꯎ ꯍꯥꯏ ꯆꯣꯞꯄꯦ ꯀꯥꯏꯅ ꯍꯥꯏꯌꯦ ꯑꯗꯩꯗꯤ ꯅꯨꯡꯗꯥꯡꯋꯥꯏꯔꯝ ꯌꯧꯁꯜꯂꯛꯑꯗꯤ ꯃꯣꯏ ꯃꯌꯥꯝ ꯍꯜꯂꯛꯑꯒ ꯎꯄꯨ ꯀꯥꯡꯊꯣꯟ ꯊꯥꯡꯕꯒꯤ ꯑꯃꯨꯛ ꯁꯪꯒꯥꯕꯅ ꯏꯋꯥ ꯋꯥꯏ ꯊꯕꯛ ꯑꯇꯩꯗꯒꯤ
ꯍꯣꯏ
ꯎꯄꯨ ꯀꯥꯡꯂꯣꯟ ꯊꯥꯡꯕ ꯌꯥꯎꯗꯕ ꯑꯣꯏꯗꯤ ꯐꯕ
ꯎꯝ
ꯊꯕꯛ ꯑꯇꯩꯒ ꯃꯥꯟꯅꯗꯦ ꯍꯥꯏꯕ
ꯊꯥꯡꯇꯣꯛꯀ ꯊꯥꯡꯖꯤꯟꯒ ꯑꯃꯨꯛ ꯇꯧꯗꯣꯏꯅꯤꯗ
ꯇꯧꯗꯣꯏꯅꯤꯗ ꯑꯗꯨꯒꯤ ꯐꯤꯔꯣꯟ ꯃꯌꯥꯝ ꯎꯄꯨ ꯀꯥꯡꯗꯣꯟ ꯁꯠ ꯁꯠ ꯊꯥꯡꯖꯤꯟꯂ ꯃꯐꯝ ꯆꯥꯅ ꯁꯠ ꯁꯠ ꯊꯝꯕ ꯌꯥꯕ ꯅꯠ ꯇꯦ ꯍꯧꯖꯤꯛꯐꯥꯎ ꯂꯣꯏꯗ꯭ꯔꯤ ꯑꯗꯨ ꯃꯌꯥꯝꯗꯨꯅꯤꯗꯅ
ꯎꯝ
ꯃꯥꯅ ꯁꯥꯎꯕꯤ ꯂꯩꯔꯝꯃꯦ ꯑꯩꯁꯦ
ꯅ ꯍꯥꯏ ꯌꯥꯗ꯭ꯔꯣ ꯑꯩ ꯏꯆꯝ ꯆꯝꯅ ꯍꯥꯏꯔꯒ ꯅꯪꯁꯤꯗꯤꯅ
ꯇꯟꯗꯣ ꯍꯥꯎꯇ ꯑꯗꯨꯅꯦ
ꯑꯩꯅ ꯀꯣꯏꯗꯕꯒꯤ ꯏꯆꯝ ꯆꯝꯅ ꯍꯥꯏꯔꯒ ꯅꯪꯁꯨ ꯑꯗꯨ ꯑꯃꯨꯛ ꯍꯥꯏ ꯁꯥꯎꯋꯤꯍꯦ ꯅꯪꯁꯤꯗꯤꯅ ꯍꯥꯏꯒꯦ ꯗꯦ ꯍꯥꯏ
ꯈꯣꯏ ꯑꯉꯥꯡ ꯃꯤ ꯃꯤ ꯈꯨꯗꯤꯡꯒꯤ ꯇꯝꯍꯧꯕꯅꯤ ꯃꯤꯒꯤ ꯋꯥꯔꯤ ꯌꯥꯝ ꯁꯥꯟꯅꯍꯧꯕꯅꯦ ꯑꯗꯨꯒꯤ ꯃꯥꯁꯨ ꯑꯗꯨꯝ ꯀꯣꯏꯗꯕꯒꯤ ꯀ꯭ꯋꯥ ꯃꯆꯦꯠ ꯑꯃ ꯀꯩ ꯑꯃ ꯑꯗꯨꯝ ꯆꯥꯔꯤꯅꯦ ꯑꯩꯁꯨ ꯀꯣꯏꯗꯕꯒꯤ ꯍꯥꯏꯕꯅꯤ ꯅ ꯍꯥꯏꯑꯌꯦ
ꯎꯝ
ꯍꯥ ꯂꯥꯛꯑꯣꯌꯦ ꯑꯉꯥꯡ ꯆꯪꯉꯣ ꯑꯉꯥꯡꯖꯦ ꯀꯔꯤ ꯍꯥꯏꯒꯦ ꯑꯃꯨꯛꯇꯥ ꯍꯪꯉꯨꯆꯣ ꯆꯠꯂꯣ ꯌꯥꯝ ꯇꯜꯂꯤꯍꯦ ꯀꯔꯤꯅꯣꯕ ꯑꯁꯤ ꯀꯔꯤꯝ ꯆꯥꯥꯗꯕꯤ ꯇꯥ ꯂꯩꯔꯕꯅꯦ ꯑꯁꯦ
ꯃꯣꯏ ꯃꯃꯥꯏ ꯁ꯭ꯀꯨꯜ ꯄꯨꯔꯕꯣ
ꯅꯪꯕꯨ ꯏꯁ꯭ꯀꯨꯜ ꯍꯜꯂꯛꯄꯩꯗꯣ ꯆꯥꯛ ꯆꯥꯕ ꯃꯣꯛ ꯊꯤꯔꯒ ꯆꯥ ꯉꯝꯗꯗꯅ ꯑꯩꯅ ꯊꯤꯕꯤꯔꯤ ꯅꯠꯇ꯭ꯔꯣ ꯃꯤ ꯑꯉꯥꯡꯗꯣ ꯋꯥꯔꯕꯅꯦ ꯀꯩꯗꯧꯋꯦꯕ
ꯃꯣꯏ ꯁꯦꯝꯕꯩ ꯅꯨꯄꯤꯗꯨ ꯏꯁ꯭ꯀꯨꯜ ꯄꯨꯔꯕꯥꯕ
ꯄꯨꯔꯦ
ꯐꯔꯦꯅꯦ ꯇꯣꯂꯣꯞ ꯆꯥꯈ꯭ꯔꯦꯅꯦ
ꯇꯣꯂꯣꯞ ꯆꯥꯈ꯭ꯔꯦ ꯄꯦꯜꯂꯣꯏꯍꯦ
ꯐꯔꯦ ꯐꯔꯦ
ꯌꯥꯝ ꯅꯩꯕꯅꯤ ꯃꯆꯤꯠ
ꯑꯗꯨꯗꯤ ꯑꯌꯨꯛꯇ ꯃꯃꯥ ꯆꯠꯄꯒꯥ ꯃꯆꯥ ꯆꯠꯄꯒꯥ ꯀꯅꯥꯅ ꯍꯥꯟꯅ ꯆꯠꯂꯤ ꯔꯟꯖꯤꯇꯥ
ꯇꯧꯔꯤꯅꯤ
ꯔꯟꯖꯤꯇꯥꯖꯦ ꯀꯅꯥꯅ ꯍꯥꯟꯅ ꯆꯠꯀꯦꯕ
ꯃꯥꯅ ꯍꯥꯟ ꯆꯠꯄ ꯃꯜ
ꯎꯝ
ꯍꯥꯟꯅ ꯆꯠꯂꯦ ꯍꯥꯏꯕ
ꯎꯝ
ꯇꯥꯔꯕꯣ ꯎꯝ
ꯑꯗꯨꯗꯤ ꯃꯆꯥ ꯂꯣꯏꯁꯟꯕ ꯅꯪꯗ꯭ꯔꯦ
ꯃꯆꯥ ꯑꯥ ꯍꯣꯏ ꯂꯣꯏꯁꯤꯜꯂꯝꯕ꯭ꯔꯥ ꯈꯪꯗꯦ ꯃꯄꯥꯅꯥ ꯇꯤꯁꯤꯒꯁꯨ
ꯃꯄꯥꯅ ꯑꯗꯨꯛ ꯆꯥꯎꯅ ꯐꯩꯒꯥꯛ ꯐꯩꯔꯤꯕꯨ ꯅꯠꯇ꯭ꯔꯣ
ꯃꯥꯅꯦ ꯆꯥꯎꯊꯣꯛ ꯆꯥꯎꯕ ꯃꯄꯥ ꯑꯝ ꯂꯩꯔꯤꯕꯨ
ꯆꯠꯊꯣꯛ ꯆꯥꯎ ꯃꯄꯥ ꯑꯝ ꯂꯩꯔꯤꯕꯨ ꯀꯩ ꯋꯥꯖꯥꯔꯨꯅꯦꯒꯦ
ꯅꯪ ꯅꯪ ꯂꯥꯏꯃꯟ ꯃꯇꯨꯝ ꯑꯝ ꯂꯩꯅꯤ ꯅꯪꯅ
ꯑꯩ ꯑꯩꯈꯣꯏ ꯂꯥꯏꯃꯟꯅ ꯑꯗꯨꯝ ꯇꯧꯕꯤꯗ
ꯂꯥꯏꯃꯟ ꯃꯇꯨꯝꯗꯨꯅ
ꯎꯝ ꯀꯥꯏꯗꯗꯒꯤꯅꯣ ꯑꯁ ꯑꯁ ꯑꯌꯨꯛꯁꯤꯗꯅꯦ ꯅꯪꯅ ꯅꯪꯅꯕ ꯍꯣꯠꯅꯕꯗꯅꯦ ꯍꯧꯗꯣꯛꯄꯖꯤꯅ ꯍꯧꯒꯠꯂꯣ ꯁꯨꯛ ꯌꯥ ꯌꯥ ꯌꯥꯔꯣꯏ ꯍꯧꯒꯠꯂꯣ ꯃꯤ ꯄꯨꯡ ꯇꯔꯦꯠ ꯇꯥꯔꯦ ꯍꯧꯒꯠꯂꯣ ꯍꯧꯒꯠꯂꯣ ꯏꯪꯉꯦꯅ ꯐꯩꯖꯨꯞ ꯆꯤꯡꯈꯠꯂ ꯑꯃꯨꯛ ꯇꯨꯡꯒꯤꯅꯤ ꯑꯗꯩ ꯊꯦꯝ ꯅꯧꯔꯒꯅꯦ ꯐꯥꯕꯨꯡꯁꯤꯗ ꯑꯩ ꯆꯥꯛ ꯂꯣꯏꯔꯦ ꯐꯥꯃꯨꯡꯁꯤꯗ ꯑꯩ ꯄꯨꯡ ꯇꯔꯦꯠ ꯇꯤ ꯑꯗꯨꯝ ꯆꯥꯛ ꯂꯣꯏꯔꯦꯕ ꯊꯦꯝ ꯅꯧꯔꯥ ꯑꯃꯨꯛ ꯄꯨꯊꯔ ꯆ ꯃꯥꯏ ꯕ꯭ꯔꯁ ꯅꯨꯡ ꯇꯧ ꯂꯣꯏꯔꯒ ꯑꯃꯨꯛ ꯆꯥꯛꯁꯦ ꯄꯤꯖꯥꯟꯅꯕ ꯑꯃꯨꯛ ꯍꯣꯠꯅꯅꯤ ꯐꯤꯔꯣꯜꯁꯨ ꯃꯣꯏꯒꯤ ꯑꯉꯥꯡꯉ ꯂꯣꯏꯁꯤꯟꯕꯤꯗꯣ ꯑꯩꯈꯣꯏ ꯃꯥꯣꯏ ꯍꯩꯇꯦꯕ ꯑꯩꯅ ꯑꯃꯨꯛ ꯂꯣꯏꯁꯟꯅꯤ ꯑꯋꯥꯕ ꯑꯃꯅꯤꯗ ꯑꯗꯩꯗꯤ ꯃꯊꯟꯇ ꯆꯥꯎꯁꯨ ꯌꯥꯗꯦꯕ ꯃꯥꯗꯤ ꯑꯩꯈꯣꯏꯒ ꯄꯨꯂꯞ ꯆꯥꯃꯤꯟꯅꯗ꯭ꯔꯗꯤ
ꯑꯣ
ꯑꯥ ꯃꯥꯏ ꯗꯦꯛ ꯂꯥꯛꯇ꯭ꯔꯤꯉꯩꯗ ꯑꯩꯈꯣꯏꯒ ꯄꯨꯜꯂꯞ ꯆꯥꯃꯤꯟꯅꯔꯕ ꯑꯗꯨ ꯑꯣꯏꯔꯒꯅ ꯈꯔ ꯁꯥꯏꯌꯦꯕ ꯃꯊꯟꯗꯒ ꯆꯥꯎ ꯀꯥꯏ ꯁꯨ ꯌꯥꯏ ꯌꯥꯗ꯭ꯔꯦ
ꯑꯗꯨ ꯆꯥꯛꯁꯦ ꯉꯟꯅ ꯆꯥꯕꯁꯦ ꯁꯨꯝ ꯀꯥꯟꯗ ꯋꯥꯔꯛꯑꯦ ꯍꯥꯏꯕ
ꯋꯥꯔꯛꯑꯦ ꯂꯥꯃꯑꯕꯅꯦ ꯑꯩ ꯍꯧꯖꯤꯛ ꯑꯃꯨꯛ ꯃꯥ ꯇꯨꯏꯁꯟ ꯆꯠꯇ꯭ꯔꯤꯉꯩ ꯆꯥꯛ ꯅꯝꯁꯤꯜꯂꯝꯃꯗꯕꯅꯦ ꯍꯜꯂꯛꯑ ꯑꯩ ꯆꯔꯥ ꯁꯨ ꯋꯥꯟ ꯋꯥꯟꯗꯦ
ꯑꯆꯥꯄꯣꯠ ꯁꯨ ꯆꯗꯕ ꯑꯆ
ꯄꯦꯠꯂꯣꯏꯃꯤ ꯀꯟꯃꯂꯦ
ꯈꯤꯇꯪ ꯄꯦꯠꯐꯧ ꯌꯥꯗꯕ ꯃꯤꯅꯤꯗ ꯑꯩꯈꯣꯏꯁꯦ ꯀꯃꯥꯏꯅ ꯇꯧꯅꯣ ꯈꯪꯗꯦ
ꯌꯥꯝ ꯁꯣꯠꯆ ꯅꯧꯖꯕꯤꯅꯤꯗ
ꯊꯣꯠꯆꯥ ꯅꯧꯖꯕꯤꯅꯤꯗ ꯊꯣꯠꯆ ꯅꯧꯖ ꯕꯤꯖꯦ ꯃꯩꯅꯥꯛꯇ ꯊꯝꯃꯝꯕꯤꯔꯝꯃꯤꯅꯦꯃꯤ ꯍꯦꯛꯇ
ꯊꯣꯠꯆꯥ ꯅꯧꯖꯕꯤꯖ ꯃꯑꯩ ꯌꯥꯏꯍꯟ ꯂꯝꯃꯤꯕꯥ
ꯃꯩ ꯌꯥꯏꯔ ꯊꯝꯕꯤꯔꯝꯃꯦꯕ
ꯁꯦꯕꯨ ꯍꯥꯏꯕꯅꯤꯗ ꯄꯔꯔ ꯄꯥꯠꯂꯦ ꯅꯪ ꯃꯩ ꯌꯥꯏꯔ ꯂꯩꯔꯝꯃꯣꯅ ꯃꯑꯩ ꯌꯥꯏꯔꯦ ꯊꯝꯕꯤꯔꯝꯃꯤꯕ ꯑꯩꯁꯦ
ꯅꯪ ꯅꯍꯥꯟ ꯑꯃꯣꯛꯀꯤ ꯐꯣꯇꯣꯗꯣ ꯌꯧꯔꯛꯑꯕ
ꯌꯧꯔꯛꯇ꯭ꯔꯤꯗ ꯅꯍꯥꯟ ꯃꯦꯁꯦꯁꯇꯤ ꯊꯥꯔꯝꯕꯅꯦ ꯗꯦꯠ ꯊꯥꯔꯇꯤꯗ ꯊꯤꯜꯂꯛꯀꯦ ꯏꯇꯩꯃꯥꯅ ꯑꯩꯅ ꯑꯥꯎ ꯍꯥꯏꯔ ꯃꯥꯗꯣ ꯀꯩꯗꯧꯔꯕꯅꯣ ꯈꯪꯗꯦ
ꯈꯡꯉꯝꯃꯣꯏ ꯃꯣꯏꯁꯨ
ꯁꯪꯗꯕ ꯖꯥꯠꯅꯦ ꯑꯉꯥꯡ ꯀ꯭ꯂꯥꯁꯦ ꯌꯥꯝ ꯂꯧꯋꯦ ꯍꯥꯏꯌꯦꯕꯀꯣ
ꯑꯣꯝ
ꯑꯉꯥꯡ ꯂꯥꯏ ꯌꯦꯛꯄꯒꯤ ꯑꯗꯨꯗꯨꯅꯥ ꯁꯪꯗ꯭ꯔꯕ ꯈꯪꯗꯦ ꯁꯪꯉꯛ ꯀꯥꯟ ꯃꯥꯏ ꯄꯤꯖꯔꯛꯑꯅꯤꯅ ꯀꯔꯤꯝ ꯍꯥꯏꯗ꯭ꯔꯦ ꯑꯩꯁꯨ ꯇꯟꯗꯅ
ꯍꯧꯗ ꯃꯣꯏꯁꯨ ꯀꯩꯁꯨ ꯀꯥꯟꯅꯒꯗꯕꯥ ꯅꯠꯇꯦ ꯃꯉꯣꯟꯗ ꯊꯝꯃꯒ ꯅꯠꯇ꯭ꯔꯥ
ꯑꯥ ꯃꯥꯏ ꯄꯤꯖꯔꯛꯁꯅꯤꯗ ꯎꯝ ꯂꯥꯞꯁꯨ ꯂꯥꯞꯄ ꯃꯥꯅ ꯀꯩ ꯂꯝꯅꯣ ꯇꯈꯦꯟꯗꯣ ꯀꯗꯣꯝꯗꯒꯤ ꯂꯥꯛ ꯀꯦ ꯀꯗꯣꯝꯗꯒꯤ ꯆꯠꯀꯦꯅꯕꯨꯗꯤ ꯍꯪꯉꯛꯑꯝꯕꯅꯤ
ꯀꯇꯩ ꯂꯝꯅꯦꯕ ꯑꯣꯏꯗꯨꯅ
ꯀꯩ ꯂꯝꯅꫭꯝ ꯍꯥꯏꯕꯅꯤꯅꯦ ꯀꯥꯎꯔꯦꯗ
ꯀꯔꯤ ꯑꯀꯥꯁ ꯍꫭꯏꯗ꯭ꯔꯣ ꯍꯥꯏꯕ꯭ꯔꯣ
ꯑꯀꯥꯁ ꯅꯠꯇꯦ ꯍꯦꯝꯕ ꯂꯥꯏꯁ꯭ꯔꯝꯗꯣ ꯑꯀꯥꯥꯁ ꯇꯨꯅ ꯃꯦꯖꯤꯛꯀꯤꯅꯤꯗꯅ ꯍꯦꯝꯕꯅ ꯌꯦꯛꯄꯅꯦ ꯑꯗꯨꯒ ꯃꯥꯟꯗꯤ ꯌꯥꯝ ꯃꯥꯟꯕꯅꯦ ꯃꯥꯅ ꯌꯦꯛꯄꯗꯣ
ꯑꯥꯎ ꯃꯥꯟꯕꯅꯦ ꯐꯣꯇꯣꯗꯕꯨꯗꯤ ꯎꯔꯦꯗꯅ
ꯎꯝ ꯑꯗꯨꯒ ꯌꯧꯔꯛꯇ꯭ꯔꯤ ꯀꯔꯝ ꯀꯥꯟ ꯌꯧꯔꯛꯇꯣꯏꯅꯣ ꯈꯪꯗꯦ ꯅꯪꯗꯤ ꯅꯆꯥꯅꯨꯄꯤ ꯃꯩꯇꯩ ꯃꯌꯦꯛ ꯍꯩꯕ ꯂꯩꯕꯅꯤꯅ ꯐꯔꯝꯒꯅꯤꯅꯦ
ꯎꯝ ꯍꯩ ꯕꯤꯇꯟ ꯌꯥꯝ ꯆꯥꯎꯅꯒ ꯍꯩꯌꯦ
ꯀꯩꯒꯤ
ꯑꯩꯅ ꯍꯩꯒꯗ꯭ꯔꯣꯒ ꯍꯥꯏꯕꯀꯣ ꯍꯩꯅꯤ ꯀꯩꯅꯣ ꯇꯝꯃ ꯍꯩ ꯂꯣꯏ ꯍꯩꯕ ꯉꯥꯛꯇꯅꯤ ꯀꯩ ꯍꯩꯇꯅꯤꯒꯦ ꯑꯩꯖꯨ ꯑꯍꯥꯟꯕꯗ ꯍꯩꯔꯝꯕꯔꫭ ꯀꯥꯏꯅ
ꯃꯥ ꯀꯩꯅꯣ ꯇꯧꯋꯦ ꯍꯥꯏ ꯍꯩꯔꯝꯃꯦ ꯍꯥꯏꯌꯦ ꯃꯥꯗꯣ ꯀꯃꯥꯏ ꯀꯥꯎꯔꯤꯅꯣ ꯈꯪꯗꯦ
ꯑꯗꫭꯏꯖꯨ ꯁꯨꯝ ꯇꯧꯒꯤꯗꯕꯗꯨꯗ
ꯍꯣꯏ
ꯀꯥꯎꯔꯤꯅꯦ
ꯎꯝ ꯀꯥꯎꯕꯖꯦ ꯈꯪꯍꯧꯄꫭꯠꯇꯦ ꯑꯁ ꯑꯩꯗꯤ ꯀꯌꯥꯝ ꯊꯤ ꯀꯥꯎꯔꯒꯦꯗꯅ ꯏꯆꯥ ꯁ꯭ꯀꯨꯜ ꯆꯠꯈ꯭ꯔꯦ ꯆꯠꯈ꯭ꯔ ꯀꯥꯟꯖꯤꯗ ꯑꯩꯅ ꯐꯃꯨꯡ ꯂꯣꯏꯁꯤꯜꯂꯤꯉꯥꯏꯁꯤꯗꯅꯦ ꯑꯩꯕꯨ ꯏꯆꯥꯒꯤ ꯃꯦꯒꯤ ꯍꯥꯥꯞꯈꯤꯕ꯭ꯔꯣ ꯇꯤꯐꯤꯟꯗꯤ ꯍꯥꯥꯞꯈꯤ ꯃꯦꯒꯤ ꯍꯧꯕꯗꯨꯕꯨ ꯍꯥꯞ ꯖꯥꯠꯂꯅꯦꯅ ꯑꯃꯨꯛ ꯆꯦꯟꯖꯜꯂ ꯑꯃꯨꯛ ꯌꯦꯡꯉꯤꯅꯦ ꯀꯣꯛꯁꯦ ꯌꯥꯗ꯭ꯔꯦꯗ ꯈꯔ ꯂꯩꯔꯒ ꯑꯍꯟꯒ ꯑꯣꯏꯔꯒ ꯑꯩ ꯁꯨꯛꯌꯥ ꯌꯥꯔꯔꫭꯏ ꯁꯤꯗ ꯊꯝꯕ ꯄꯣꯠ ꯁꯤꯗ ꯇꯧꯕ ꯄꯣꯠ ꯂꯣꯏ ꯀꯥꯎꯋꯦ ꯍꯥꯏꯕ ꯍꯧꯖꯤꯛꯁꯦ ꯑꯗ ꯑꯩꯈꯣꯏ ꯃꯥꯅ ꯑꯁ ꯑꯩꯖꯦ ꯀꯣꯛꯀ ꯌꯥꯗ꯭ꯔꯦꯗ ꯁꯤꯗ ꯊꯝꯕ ꯄꯣꯠ ꯀꯥꯎꯔꯦꯗ ꯑꯩ ꯑꯩꯅ ꯆꯥꯏ ꯑꯍꯟ ꯑꯗꯨꯛ ꯑꯣꯏꯔꯕ ꯅꯪꯕꯨ ꯑꯩꯕꯨꯛꯇ ꯌꯥꯗ꯭ꯔꯀꯥꯟꯁꯤꯗꯅ ꯍꯥꯏ
ꯃꯥꯅꯤ
ꯌꯥꯗ꯭ꯔꯦ ꯌꯥꯗ꯭ꯔꯦ ꯑꯩ ꯕꯨꯛ ꯌꯥꯗꯔꯦ
ꯅꯪ ꯑꯗꯨꯏꯗꯣ ꯄꯣꯠꯇꯣ ꯀꯥꯎꯕꯗꯣ ꯁꯨꯝ ꯀꯥꯎꯕꯁꯦ ꯆꯠꯂꯒ ꯀꯥꯎꯔꯦ ꯁꯪꯒꯣꯏꯗꯩ ꯄꯣꯠ ꯑꯝ ꯂꯧꯒꯦ ꯆꯠꯂ ꯀꯥꯎꯔꯦꯅ ꯈꯜꯂꫭꯕ ꯑꯃꯨꯛ ꯍꯜꯂꯛꯑꯀꯥꯟꯗ ꯊꯣꯛꯂꯛꯑꯀꯥꯟꯗ ꯑꯃꯨꯛ ꯅꯤꯡꯖꯪꯉꯛꯄꯔ
ꯅꯤꯡꯖꯪ ꯉꯛꯏꯅꯦ ꯑꯗꯨꯅꯦ ꯍꯥꯥꯞꯈ꯭ꯔꯕ ꯇꯦꯐꯤꯟꯗꯣ ꯑꯁ ꯇꯦꯐꯤꯟꯗꯤ ꯍꯥꯞꯈ꯭ꯔꯦ ꯃꯦꯒꯤ ꯌꯥꯎꯔꯝꯗꯗꯅ ꯑꯃꯨꯛ ꯆꯦꯟꯖꯜꯂꯒ ꯑꯃꯨꯛ ꯃꯦꯒꯤ ꯍꯧꯕꯝꯗꯨꯗ ꯑꯃꯨꯛ ꯌꯦꯡꯉꯣ ꯍꯥꯞꯇꯤ ꯍꯥꯞꯈꯔ ꯖꯥꯠꯅꯦ ꯑꯩꯗꯤ ꯃꯥ ꯆꯠꯇ꯭ꯔꯤꯉꯩꯗ ꯏꯁꯤꯡꯗꯩ ꯀꯩꯗꯩ ꯂꯣꯏꯅ ꯍꯥꯞꯄꯒ ꯊꯝꯕꯤꯕ ꯐꯤꯔꯣꯟ ꯂꯣꯏꯁꯟꯗ꯭ꯔꯤꯉꯩ ꯆꯥꯛ ꯆꯥꯗ꯭ꯔꯤꯉꯩꯗ ꯑꯗ ꯀꯥꯎꯔꯛꯏꯕ ꯋꯥꯈꯟꯗꯣ ꯀꯣꯛꯁꯦ ꯌꯥꯔꯛꯇ꯭ꯔꯤꯕ
ꯂꯦꯅꯤꯟ ꯇꯥꯟꯅꯗꯕ ꯌꯥꯔꯔꯣꯏꯗꯕ ꯉꯥꯛꯇꯅꯤ
ꯑꯁ ꯗꯥꯏꯔꯦꯛꯅꯤꯅꯦ ꯑꯩꯗꯤ ꯆꯥꯗꯤ ꯆꯥꯔꯝꯃꯕꯅꯦꯕꯀꯣ ꯍꯤꯗꯥꯛꯁꯦ ꯑꯗꯨꯒ ꯏꯆꯥ ꯅꯨꯨꯄꯤ ꯃꯕꯨꯛ ꯊꯛꯄꯅꯤꯅꯅꯦ ꯃꯥꯖꯨ ꯇꯨꯝꯕꯗ ꯃꯥ ꯌꯥꯎꯋꯦꯕ ꯑꯗꯨꯅ ꯑꯩ ꯑꯝ ꯂꯦꯞꯄꯤꯕ
ꯃꯤꯂꯤꯟꯒꯌꯥ
ꯂꯦꯂꯤꯟꯒꯤꯗꯤ ꯅꯠꯇꯦꯗ ꯑꯇꯣꯞꯄꯒꯤ ꯑꯩꯅ ꯁꯨꯝ ꯇꯨꯝꯕ ꯌꯥꯗꯕ ꯑꯗꯨꯝ ꯇꯨꯝꯕꯁꯦ ꯍꯧꯖꯤꯛꯁꯦ ꯅꯨꯡꯗꯤꯟ ꯉꯁꯤ ꯅꯨꯡꯗꯤꯟ ꯁꯨꯛ ꯇꯨꯝ ꯇꯨꯝꯗ꯭ꯔꯤꯅꯤꯅꯁꯦ ꯍꯣꯔꯦꯟ ꯅꯨꯡꯗꯥꯡꯖꯨ ꯑꯃꯨꯛ ꯇꯨꯝꯕ ꯌꯥꯔꯣꯏꯗꯣꯏꯅꯦ ꯅꯨꯡꯗꯥꯡꯖꯦ ꯑꯗꯨꯝ ꯑꯗꯨꯅ ꯑꯩꯖꯦ ꯅꯨꯡꯗꯤꯟ ꯉꯍꯥꯛ ꯃꯣꯏꯅꯗꯤ ꯑꯁ ꯅꯌꯨꯝꯗ ꯑꯗꯨꯝ ꯂꯩꯗꯣ ꯆꯥꯎꯕꯅꯒ ꯍꯥꯏ ꯑꯗꯨꯅꯦꯕ ꯇꯨꯝꯃ ꯑꯗꯨꯝ ꯂꯩꯗꯨꯕꯨꯅ ꯂꯩꯗꯣꯏꯅꯦꯕ ꯐꯥꯕꯨꯡꯗꯗꯤ ꯑꯗꯨꯒꯅꯦ ꯇꯨꯝꯕꯗꯤ ꯁꯨ ꯌꯥꯔꯣꯏꯗꫭꯏꯕ ꯑꯗꯨꯒ ꯅꯨꯡꯗꯥꯡꯁꯤꯁꯨ ꯌꯥꯔꯔꯣꯏꯕ ꯑꯗꯨꯅ ꯏꯌꯥꯡꯖꯤ ꯁꯨꯝ ꯀꯪꯖꯂꯅꯤ ꯑꯗꯨꯅ ꯅꯨꯡꯗꯤꯟꯖꯨ ꯅꯨꯡꯗꯥꯡꯖꯨ ꯇꯨꯝꯕ ꯌꯥꯗꯦ ꯆꯞ ꯃꯥꯟꯅꯗ꯭ꯔꯣ ꯗꯨꯗꯤ ꯅꯨꯡꯗꯤꯟ ꯉꯍꯥꯛꯇꯪ ꯇꯨꯝꯍꯧꯕꯅ ꯐꯩꯅ ꯈꯜꯂꯒ ꯁꯨꯝ ꯇꯨꯝꯕꯖꯦ ꯃꯥ ꯉꯥꯡꯗꯣꯏꯅꯦ ꯑꯃꯨꯛ ꯅꯨꯡꯗꯤꯟꯅ ꯇꯨꯝꯃꯒ ꯅꯨꯡꯗꯥꯡ ꯀꯥꯏꯗ ꯌꯥꯅꯤꯅ
ꯍꯧꯖꯤꯛ ꯇꯨꯝꯕ ꯗꯨꯝ ꯌꯥꯗ꯭ꯔꯤꯕꯣꯅ
ꯌꯥꯗꯦ
ꯍꯣꯏ ꯑꯩꯉꯣꯟꯗꯩ ꯈꯨꯖꯤꯗꯣ ꯅꯣꯡ ꯅꯤꯅꯤ ꯁꯤꯔ ꯌꯦꯡꯒꯦꯔꯣ ꯈꯨꯖꯤ‌ ꯑꯅꯤ ꯂꯩꯕꯅꯤ
ꯌꯥ ꯌꯥꯗꯦꯃ ꯑꯩ ꯀꯃꯥꯏ ꯇꯧꯕꯅꯣ ꯈꯪꯗꯦ
ꯉꯥꯛꯇꯪ ꯇꯨꯝꯃꯗꯤ ꯅꯨꯡꯉꯥꯏꯒꯗꯣ ꯃꯤꯠꯇ ꯁꯥꯗ꯭ꯔꯣꯗꯣ
ꯑꯁ ꯆꯤꯛꯏꯅꯦ ꯏꯕꯦꯝꯃ ꯆꯤꯄꯅ ꯆꯤꯛꯄꯅ ꯆꯤꯛꯄꯅ ꯃꯤꯠꯁꯦ ꯈꯪꯉꯕ ꯑꯗꯩꯗꯤ ꯑꯌꯨꯛꯁꯤꯅ ꯑꯃꯨꯛ ꯄꯨꯡ ꯃꯉꯥꯗ ꯍꯧꯒꯠꯂꯅꯤꯗꯅ ꯍꯧꯒꯠꯅꯤꯡꯗꯕꯅ ꯍꯌꯦꯡꯗꯑꯩ ꯁꯨꯇꯤꯅꯦꯌꯦ ꯑꯥ ꯊꯣꯏꯊꯣꯏ ꯑꯗꯨꯗꯤ ꯑꯩ ꯄꯦꯟꯅ ꯑꯝꯇ ꯇꯨꯝꯒꯦꯅ ꯍꯥꯏ ꯑꯪ ꯃꯃꯥ ꯏꯕꯥꯅꯤ ꯐꯖ ꯇꯨꯝꯖꯤꯌꯦ ꯑꯗꯩ ꯃꯉꯥ ꯇꯥꯔꯝꯗꯕꯖꯤ ꯌꯥꯎꯋꯦ ꯃꯤꯀꯞꯊꯣꯛ ꯑꯗꯨꯝ ꯍꯧꯒꯠꯂꯅꯤ ꯈꯪꯗꯦꯗ ꯀꯔꯝ ꯀꯥꯟꯗꯕꯨ ꯌꯥꯔꯛꯇꯣꯏꯅꯣ
ꯑꯩꯗꯤ ꯇꯨꯝꯕ ꯈꯤꯇꯪ ꯇꯨꯝꯁꯤꯠ ꯐꯥꯍꯧꯗꯗꯤ ꯃꯤꯠ ꯅꯥꯖꯦ ꯄꯥꯡꯕ ꯉꯝꯗꯦ ꯍꯥꯏꯕ ꯌꯥꯝ ꯅꯨꯡꯉꯥꯏꯇꯦ ꯍꯥꯏꯕ